ꯄꯥꯔꯔꯕꯧ
ꯇꯥꯔꯦ ꯀꯩꯗꯧꯔꯤꯅꯣ
ꯂꯩꯌꯦ ꯋꯤꯟꯗꯣ ꯃꯅꯥꯛꯇ ꯂꯦꯞꯄꯦ ꯅꯨꯡꯁꯤꯠ ꯅꯨꯡꯁꯤꯠ ꯐꯪꯕꯒꯤꯀꯣ
ꯑꯁ ꯍꯧꯖꯤꯛ ꯅꯨꯡꯁꯤꯠ ꯑꯁꯥꯕ ꯁꯥꯗꯦ
ꯁꯥꯗꯦ ꯑꯃ ꯑ ꯁꯣꯝ ꯀꯩꯅꯣꯈꯣꯏꯗꯣ ꯁꯔꯖ ꯁꯥꯏꯇꯣ
ꯑꯣ ꯑꯣ ꯑꯣ
ꯀꯥꯗꯣ ꯉꯔꯥꯡ ꯅꯍꯥꯟꯗꯒꯤ ꯏꯪꯉꯦꯕ
ꯑꯣ ꯑꯗꯨꯗꯤ ꯃꯣꯏꯒꯤ ꯃꯅꯥꯛꯇ ꯇꯨꯝꯕ ꯆꯠꯄ ꯅꯪ
ꯍꯣꯏ ꯑꯗꯣ ꯇꯟꯕ ꯑꯃꯨꯛꯀ
ꯑꯁ ꯇꯨꯝꯃꯣꯍꯦ ꯏꯪ ꯏꯪꯕ ꯃꯐꯝꯗ
ꯈꯟꯕꯅꯦ ꯁꯥꯃꯟꯕꯗꯤ ꯂꯥꯛꯀꯥꯟ ꯑꯗꯨ ꯉꯔꯥꯡꯗ ꯗꯒꯤ ꯑꯁ ꯈꯨꯏꯪ ꯑꯃ ꯅꯨꯡꯁꯤꯠꯇꯣ ꯃꯣꯏ ꯂꯥꯛꯑꯦ ꯃꯣꯏꯗꯒꯤ ꯑꯗꯨꯒ ꯑꯩꯈꯣꯏ ꯑꯩꯈꯣꯏꯅ ꯌꯥꯝ ꯁꯥꯏꯌꯦꯕ ꯁꯥꯔꯒ ꯎꯪ ꯇꯧꯕ
ꯅꯣꯡꯗꯣ ꯈꯔ ꯆꯨꯅꯤꯉꯥꯏ ꯑ ꯅꯛꯄꯒꯤ ꯃꯥꯜꯂꯦꯍꯦ ꯑꯗꯨꯗꯤ
ꯗꯨ ꯃꯥꯜꯂꯦꯕꯀꯣ ꯑꯇꯣ ꯉꯔꯥꯡ ꯅꯍꯥꯟꯗꯒꯤ ꯁꯨꯡꯆꯨ ꯆꯨꯗꯦꯕ
ꯁꯥꯕꯗꯣ ꯍꯦꯟꯖꯤꯜꯂꯛꯑꯦ ꯍꯟꯗꯛꯁꯦ
ꯍꯣꯏ ꯑꯃꯨꯛꯀ ꯐꯒꯅꯤ ꯍꯥꯏꯌꯦ ꯑꯗꯨꯒ ꯑꯃꯨꯛꯀ ꯅꯣꯡꯗꯣ ꯃꯪꯉꯛꯑꯦ ꯑꯃꯨꯛꯀ ꯐꯔꯛꯑꯦ ꯑꯃꯨꯛꯀ ꯇꯧꯕ ꯑꯗꯨꯃꯥꯏꯅ ꯇꯧꯋꯦꯕ
ꯑꯣ ꯑꯁ ꯇꯟꯗꯦ ꯑꯁꯦꯡꯕ
ꯋꯥ
ꯁꯤ ꯈꯨꯁꯥꯥꯁꯦ
ꯅꯣꯏ ꯀꯩꯅꯣꯗ ꯂꯥꯛꯀꯦꯔ ꯕꯁ
ꯀꯥꯅ ꯎꯝ ꯕꯁ ꯇ ꯂꯥꯛꯑꯅꯤ ꯑꯗꯨꯁꯨ ꯑꯩꯗꯤ ꯑꯦ ꯁꯤ ꯕꯁꯇ ꯆꯠꯄ ꯉꯝꯗꯕꯅꯤꯅ
ꯑꯁ ꯅꯍꯥꯥꯟ ꯍꯣꯁꯄꯤꯇꯥꯜ ꯆꯠꯄ ꯐꯥꯎ ꯀꯟ ꯀꯅꯥ ꯑ
ꯑꯧ
ꯃꯌꯨꯝ ꯆꯠꯈ꯭ꯔꯦꯍꯦ
ꯑꯦ ꯀꯔꯝ ꯀꯥꯜ ꯍꯜꯂꯛꯀꯦꯔꯥ
ꯃꯥ ꯇꯣ ꯈꯪꯗꯦ ꯍꯟ ꯀꯩꯗꯧꯉꯩ ꯍꯜꯂꯛꯀꯦꯔꯥ ꯊꯦꯡꯅ ꯍꯜꯂꯛꯑꯣꯅ ꯍꯥꯏꯕꯅꯦ ꯁꯥꯏ ꯎꯝ ꯃꯥꯗꯤ ꯍꯥꯂꯛ ꯈꯅꯤꯅ ꯇꯥꯎꯔ ꯂꯩꯔꯕꯅꯤ ꯉꯥꯎꯔꯕꯅꯤ
ꯅꯪ ꯎꯅꯤꯡꯕꯒꯤ
ꯑꯣꯏꯔꯝꯃꯔꯣꯏꯗ ꯁꯥꯕ ꯀꯥꯟꯁꯤꯗ ꯎꯝ ꯅꯠꯇꯦ ꯃꯥꯒꯤ ꯃꯔꯨꯞ ꯔꯤꯔꯣꯁꯅꯥꯝꯕ ꯅꯨꯄꯥꯈꯣꯏꯗ
ꯑꯣ ꯑꯣ ꯑ ꯑꯣ ꯑꯅꯝ ꯇꯝꯕꯧ ꯍꯧꯖꯤꯛꯀꯥꯟ ꯌꯨꯝ ꯊꯣꯛꯅꯕ ꯃꯥꯜꯂꯦꯕꯣ
ꯎꯝ ꯑꯁ ꯃꯥꯗꯤ ꯊꯣꯛꯑꯔꯣꯏꯅ ꯇꯧꯔꯝꯕꯅꯦ ꯑꯦꯛꯖꯥꯝ ꯅꯨꯡꯉꯥꯏꯗ꯭ꯔꯗꯤ ꯃꯥ ꯌꯨꯝ ꯊꯣꯛꯑꯔꯣꯏꯅ ꯇꯧꯕꯅꯦꯕ
ꯈꯔꯥ ꯅꯨꯡꯉꯥꯏꯈ꯭ꯔꯕꯣ ꯍꯧꯖꯤꯛꯀꯥꯟ
ꯑ ꯃꯥꯗꯣ ꯑꯦꯛꯖꯥꯝ ꯅꯨꯡꯉꯥꯏꯔꯦꯅ ꯗꯦꯟ ꯐꯣꯔꯇꯤꯟꯗ ꯑꯦꯛꯖꯥꯝ ꯊꯥꯕ ꯂꯣꯏꯈ꯭ꯔꯦ ꯇꯨꯋꯦꯜꯐ ꯏꯂꯚꯦꯟꯗ ꯊꯥꯕ ꯂꯣꯏꯔ ꯔꯦ ꯑꯗꯨꯒ ꯗꯦꯠ ꯐꯣꯔꯇꯤꯟꯗꯅ ꯇꯤ ꯒꯦꯠ ꯀꯛꯈ꯭ꯔꯦ ꯑꯗꯨꯒ ꯁꯤꯛꯁꯇꯤꯟꯟꯅ ꯆꯠꯈ꯭ꯔꯦ
ꯗꯥꯏꯔꯦꯛ
ꯎꯝ
ꯇꯔꯦꯠ ꯆꯠ
ꯑꯩ ꯍꯧꯖꯤꯛꯀꯥꯟ ꯏꯁꯥ ꯐꯛ ꯂꯣꯏꯕꯅꯁꯨ ꯂꯣꯏꯔꯦ
ꯀꯔꯤ ꯍꯥꯏꯕ
ꯏꯁꯥꯗꯣ
ꯑꯥ
ꯕꯣꯗꯤꯗꯣ ꯌꯥꯝ ꯅꯣꯏꯈꯠꯈ꯭ꯔꯦ ꯍꯥꯏꯕ ꯍꯜꯂꯣ
ꯅꯣꯏꯣꯏ ꯈꯠꯄꯅꯦ ꯍꯅ ꯐꯥꯏꯌꯦꯗ
ꯑꯣ ꯑꯪꯗ ꯑꯗꯨꯗ ꯁꯨꯝ ꯀꯔꯤ ꯍꯥꯏꯦ ꯅꯨꯡꯉꯥꯏꯇꯕꯗꯣ ꯏꯁꯥꯗ
ꯑꯣ ꯑꯁ ꯋꯥꯗꯤ ꯋꯥꯕꯅꯦ ꯅꯣꯏꯕꯁꯀꯣ
ꯇꯤꯔ ꯀꯥꯈꯠꯄꯗꯣ ꯄꯨꯛ ꯆꯥꯎꯕꯒꯤ ꯌꯥꯝ ꯅꯥꯏꯕ
ꯑꯩ ꯅꯍꯥꯟ ꯋꯦꯠ ꯐꯣꯔꯇꯤ ꯐꯣꯔ ꯂꯩꯕ ꯃꯇꯝꯗ ꯈꯨꯋꯥꯗ ꯁꯤꯅꯤ ꯄꯤꯅꯤꯡꯉꯥꯏꯒꯨꯝꯅ ꯋꯥꯔꯕꯅꯤ ꯃꯥꯏꯒ ꯏꯄꯣꯝ ꯄꯣꯝꯅꯒ
ꯀꯗꯥ ꯀꯗꯥꯏꯗ ꯂꯩꯕ ꯃꯇꯝꯗ
ꯑꯥ ꯀ꯭ꯂꯥꯁꯗꯕꯦꯟꯇꯣ ꯀꯥꯕ ꯃꯇꯝꯗ ꯈꯨꯋꯥ ꯑꯗꯨ
ꯑꯩꯒꯤꯁꯤꯗꯤ ꯌꯥꯡꯈꯩ ꯍꯦꯟꯅꯤ
ꯑꯗꯨꯅꯦ ꯑꯁ ꯅꯪꯉꯨ ꯑ ꯌꯥꯝ ꯋꯥꯔꯝꯅꯤ ꯑꯩ ꯑꯗꯨ ꯃꯇꯝꯗ ꯑꯩꯒꯤ ꯃꯥꯏꯒ ꯄꯨꯛꯁꯦ ꯅꯣꯏꯈ ꯂꯥꯛꯑꯦꯕ ꯈꯨꯋꯥꯗꯣ ꯄꯨꯕ ꯉꯝꯗ꯭ꯔꯦ ꯏꯇꯣꯝꯗ ꯃꯥꯏ ꯅꯣꯏꯕꯁꯦ
ꯃꯥꯏ ꯅꯣꯏꯕꯗꯤ ꯈꯔ ꯀꯔꯤꯝ ꯈꯟꯗꯦꯕꯀꯣ ꯄꯨꯛꯣꯏ ꯄꯨꯛ ꯅꯣꯏꯔꯒ ꯈꯣꯡꯁꯨ ꯆꯥꯎꯅ ꯑꯩꯗꯤ
ꯑꯩꯗꯤ ꯃꯍꯩ ꯅꯣꯏꯊꯣꯛꯑꯒ ꯗꯕꯜ ꯆꯤꯟ ꯂꯩ ꯀ ꯌꯥꯝ ꯋꯥ ꯉꯥꯡꯉꯨꯁꯨ ꯋꯥꯏ ꯄꯠ ꯍꯨꯟꯅꯤ
ꯁꯤꯕꯅꯦ ꯋꯥ ꯉꯥꯡꯕ ꯌꯥꯝ ꯋꯥꯏ ꯑꯃ ꯕꯜ ꯆꯤꯟ ꯂꯩꯕꯗꯣ ꯅꯣꯏ ꯇꯞ ꯇꯧꯔꯒ ꯑꯁ ꯈꯨꯋꯥ ꯑꯃ ꯇꯕꯅꯤ ꯍꯥꯏꯗꯨ
ꯑꯁ ꯑꯩꯈꯣꯏꯁꯨ ꯍꯧꯖꯤꯛ ꯐꯤ ꯐꯤ ꯊꯤꯕ ꯆꯠꯂꯦ ꯃꯤ ꯌꯥꯝ ꯌꯥꯝꯅꯔꯦ ꯍꯧꯖꯤꯛ ꯀ ꯀꯩꯅꯣ ꯑꯦꯛꯖꯥ
ꯑꯦꯛꯖꯥꯝ ꯂꯥꯛꯄꯅꯤꯅꯀꯣ ꯑꯩ ꯃꯣꯏꯒꯤ ꯊꯕꯛꯁꯦ ꯇꯥꯛꯅꯤ ꯇꯥꯟ
ꯑ ꯍꯣꯏ ꯑꯗꯨꯒ ꯇꯧꯕꯤꯌꯨ ꯍꯥꯏꯔ ꯁꯠ ꯁꯠ ꯁꯠ ꯁꯠ ꯇꯧꯗꯕ ꯅꯦꯒ꯭ꯂꯦꯛ ꯌꯥꯝ ꯆꯥꯕꯗꯣ
ꯎꯝ ꯎꯝ
ꯇꯈꯥꯏ ꯋꯥꯠꯂꯤꯕꯅꯤ ꯃꯨꯟꯅ ꯂꯥꯁ ꯗꯦꯠ ꯂꯥꯁ ꯗꯦꯠꯈꯥꯏꯔꯣ ꯇꯧꯔꯒ ꯂꯩꯕꯅꯤ
ꯑꯗꯨꯗꯤ ꯀꯩꯗꯧꯉꯥꯏ ꯑꯃꯨꯛꯀ ꯊꯤꯕ ꯆꯠ
ꯖꯨꯂꯥꯏ ꯗꯦꯠ ꯀꯌꯥꯗ ꯈꯪꯗꯦ ꯑꯩꯈꯣꯏꯒꯤ ꯑꯥꯗꯒꯤ ꯌꯨꯝꯗ ꯊꯥꯔꯛꯑꯗꯤ
ꯑꯣ ꯑꯗꯨ ꯎ ꯍꯧꯖꯤꯛ ꯁꯤꯛꯁ ꯁꯦꯃꯦꯁꯇꯔꯒꯤꯁꯨ ꯊꯤꯗꯣꯏꯔꯥ
ꯍꯣꯏ ꯍꯧꯖꯤꯛꯁꯤ ꯍꯧꯖꯤꯛꯁꯦ ꯁꯤꯛꯁ ꯁꯦꯃꯦꯁꯇꯔ ꯀꯝꯄ꯭ꯂꯤꯠ ꯑꯣꯏꯍꯟꯅꯤꯡꯉꯥꯏ ꯑꯣꯏꯗꯣꯏꯕ
ꯑꯗꯨꯗꯤ ꯄꯩꯁꯥ ꯀꯌꯥ ꯊꯤꯗꯣꯏꯕ
ꯎ ꯁꯦꯃꯤꯁꯇꯔ ꯑꯃꯗ ꯐꯤꯐꯇꯤ ꯇꯨꯅꯦꯕꯀꯣ ꯐꯤꯞꯇꯤ ꯇꯨ ꯐꯤꯐꯇꯤ ꯇꯨ ꯊꯤꯕ ꯑꯗꯣ ꯍꯧꯖꯤꯛ ꯁꯤꯛꯁ ꯁꯦꯃꯤꯁꯇꯔꯒꯤ ꯇꯪꯈꯥꯏ ꯊꯤꯈ꯭ꯔꯕ ꯊꯥꯔꯇꯤ ꯋꯥꯟ ꯑꯗꯨꯒ ꯊꯥꯔꯇꯤ ꯋꯥꯟ ꯋꯥꯠꯂꯤꯌꯦꯕ
ꯃꯣꯏ ꯑꯩꯁꯤꯁꯨ ꯀꯥꯕ ꯍꯧꯗ꯭ꯔꯤꯀꯥꯟꯗ ꯁꯨꯃꯥꯏꯅ ꯇꯧ
ꯍꯣꯏ ꯑꯁ ꯃꯅꯨꯡꯗ ꯃꯆꯦꯠ ꯃꯆꯦꯠ ꯌꯥꯝ ꯂꯩꯔꯤꯌꯦ
ꯎꯝ ꯙꯣꯅꯤ ꯌꯥꯝ ꯁꯥꯎꯅꯤꯡꯉꯦꯕ ꯃꯣꯏꯒꯤ ꯏꯇꯥꯎꯁꯦ
ꯍꯣꯏ ꯑꯁꯣꯝꯒꯤ ꯕꯤꯜꯗꯤꯡꯁꯨ ꯁꯠꯆꯠ ꯆꯠꯇꯄ ꯀꯨꯏꯔꯦ ꯣꯏꯕꯤ ꯁꯨꯝꯊꯣꯛ ꯊꯣꯛꯇꯦꯕ ꯑꯗꯨꯗꯨ ꯊꯣꯛ ꯊꯣꯛꯑꯦ ꯍꯥꯏꯔꯦ ꯅꯍꯥꯟꯃꯨꯛ ꯑꯁꯤ ꯑꯩꯈꯣꯏ ꯅꯛꯄꯗ ꯗꯨꯀꯥꯟꯗ ꯆꯠꯂꯦ
ꯎꯝ ꯑ
ꯑꯗꯨꯒ ꯑꯁꯤ ꯁꯨꯡꯆꯪ ꯆꯪꯗ꯭ꯔꯦ
ꯑꯩ ꯁꯥꯕꯅ ꯀꯅꯥꯅ ꯆꯠꯇꯣꯏꯅꯣ
ꯑꯃ ꯁꯤꯗ ꯀꯩꯅꯣꯗꯣ ꯑꯗꯨꯔꯤ ꯍꯥꯏꯕ꯭ꯔꯥ ꯀꯩꯅꯣ ꯀ ꯀꯖ
ꯑ
ꯀꯔꯃ ꯍꯕꯤꯔꯥ ꯑꯁ ꯅꯪꯅ ꯍꯩꯅꯗꯕ ꯅꯨꯄꯤꯒꯤ ꯅꯨꯄꯥꯗꯣ
ꯑꯩꯅ ꯍꯥꯏꯅ ꯑꯗꯨ ꯑꯣ ꯑꯣ ꯑꯣ ꯑꯣ
ꯀꯩꯅꯣ ꯈꯔꯒ ꯂꯩꯃꯤꯟꯅꯕꯗꯣ ꯅꯠꯇꯦ ꯅꯠꯇꯦ ꯅꯣꯏꯗꯤ
ꯀꯅꯥꯔꯣ ꯑꯩꯅ ꯍꯥꯏꯅꯗꯕꯅꯤ
ꯀꯣꯏ ꯐꯅꯔꯖꯤꯤꯡꯅꯤ ꯅ ꯏꯕꯥꯅꯤꯅ ꯏꯕꯥꯅꯤꯅ ꯃ ꯄꯥꯟ ꯊꯣꯛꯄ ꯃꯇꯝꯗ ꯌꯦꯔꯨꯝ ꯄꯤꯕ ꯅꯨꯄꯤ ꯅꯨꯄꯤꯗꯣ
ꯑ ꯑ ꯑꯣ ꯑꯣ
ꯑꯁꯇꯣ
ꯑꯥ
ꯃꯥꯗꯤ ꯑꯥꯏꯐꯣꯟ ꯀꯩꯅꯣ ꯄꯥꯏꯔꯛꯈ꯭ꯔꯦ ꯑꯃꯨꯛꯀ ꯐꯣꯔꯇꯤꯟ ꯄ꯭ꯔꯣ
ꯅ ꯔꯦ
ꯃꯌꯨꯝ ꯊꯣꯛꯑꯦꯅ
ꯑꯥ
ꯑꯗꯨꯒ ꯑꯗꯨ ꯑꯃꯨꯛꯀ ꯄꯥꯏꯕꯠꯂꯛꯑꯦꯕ ꯑꯅꯧꯕ ꯃꯁꯥ ꯌꯥꯝ ꯅꯥꯟ ꯈꯖꯅꯤ ꯍꯧꯖꯤꯛꯀꯥꯟ ꯌꯥꯝꯅ ꯏꯁꯃꯥꯔꯠ ꯑꯣꯏꯈ꯭ꯔꯦꯕ
ꯑꯣ ꯀꯪꯂꯪꯔꯒ ꯋꯥꯡꯕ ꯅꯨꯄꯥꯗꯨꯔꯥ
ꯍꯣꯏ
ꯑꯣ ꯑꯠꯆꯥ ꯑꯠꯆꯥꯆꯥ ꯑꯥ
ꯅꯍꯥꯟꯗꯣ ꯃꯌꯨꯝꯗ ꯂꯩꯕ ꯃꯇꯝꯗꯁꯨ ꯖꯤꯝ ꯁꯥꯟꯅꯕ ꯃꯥꯜꯂꯦ ꯃꯥꯗꯣ
ꯑꯥ ꯃꯥꯒꯤ ꯅꯨꯄꯤꯗꯨꯗꯤ ꯀꯩꯅꯥ ꯈ꯭ꯔꯦꯝꯕꯅꯤ
ꯂꯩꯗꯤꯕ ꯃꯥꯂꯦ
ꯎ ꯑꯗꯨ ꯅꯨꯄꯤꯁꯨ ꯃꯌꯨꯝ ꯆꯠꯄ ꯃꯥꯂꯦꯅ
ꯈꯪꯗꯦ ꯑꯣꯏꯕ꯭ꯔꯥ ꯈꯪꯗꯦ ꯎꯗꯦ ꯍꯧꯖꯤꯛꯀꯥꯟ ꯃꯤ ꯀꯅꯥꯝ ꯂꯩ ꯄꯥꯛ ꯂꯩꯇꯦꯕ
ꯑꯣ ꯂꯩꯥꯏꯔꯝꯃꯔꯣꯏ ꯑꯁ ꯃꯤ ꯌꯨꯝ ꯌꯥꯝꯅ ꯆꯠ ꯆꯠꯂꯝꯈꯤꯅꯤ
ꯆꯠꯂꯤꯕ
ꯑꯣ ꯋꯤꯟꯇꯔꯗꯅ ꯌꯥꯝꯅ ꯂꯩꯕꯅꯦꯕ ꯑꯦꯛꯖꯥꯝꯒꯨꯝꯕꯁꯨ ꯂꯥꯏꯅꯤ ꯅꯧꯟ ꯇꯥꯗꯤ
ꯅꯔꯒꯂꯥꯌꯦ ꯃꯥꯁꯨ
ꯅ ꯔꯦ
ꯑꯗꯨꯗꯤ ꯑꯃ ꯑꯩꯈꯣꯏꯒꯤ ꯅꯪꯒꯤ ꯀꯩꯅꯣꯗꯨꯗꯤ ꯗꯥꯛꯇꯔ ꯇꯝꯃꯅꯤ ꯍꯥꯏ
ꯍꯣꯏ ꯍꯣꯏ ꯍꯣꯏ ꯍꯦꯔꯣ ꯑ ꯃꯥ ꯊ
ꯑꯗꯣ ꯑꯃꯨꯛꯀ ꯃꯥ ꯀꯔꯤ ꯍꯥꯏ ꯃꯄꯥꯅ ꯈꯪꯗꯦ ꯍꯥꯏꯌꯦ ꯃꯥ ꯇꯝꯃꯦ
ꯅꯤ ꯄꯁꯦꯡꯕꯀꯣ
ꯍꯜꯂꯛꯄꯁꯨ ꯅꯦꯛꯁ ꯍꯜꯂꯛꯄ ꯄꯨ ꯁꯗ ꯀ ꯁꯤꯁꯤ ꯃꯤꯁꯇꯔ ꯊꯥꯝ ꯀꯅꯤ
ꯗꯤ ꯁꯦꯃꯤꯁꯔ ꯍꯂꯛ ꯑꯔꯣꯏ
ꯍꯣꯏ ꯑꯗꯨꯃꯥꯏꯅ ꯍꯥꯏꯌꯦ ꯃꯥ ꯊꯥꯔꯔꯣꯏ ꯍꯥꯏꯌꯦꯕꯀꯣ
ꯑꯁ ꯃꯥꯁꯦ ꯏꯄꯨ ꯑꯣꯏꯔꯒ ꯑꯗꯨꯝ ꯀꯣꯂꯦꯖ ꯀꯥꯕ ꯂꯣꯏꯔꯅꯤꯗ ꯑꯗꯨ ꯑꯣꯏꯔꯗꯤ
ꯍꯪꯕ ꯃꯇꯝꯗ ꯃꯣꯏꯅ ꯃꯌꯥꯝ ꯍꯪꯕꯤꯌꯨꯅꯦꯕ ꯑꯗꯨꯒ ꯍꯜꯂꯛꯑꯔꯣꯏ ꯑꯦꯛꯖꯥꯝꯁꯨ ꯊꯥꯔ ꯅꯦꯛꯁ ꯁꯤꯦꯃꯤꯁꯇꯔꯗ ꯊꯥꯅꯤ
ꯄꯦꯂꯦꯁꯤꯡ ꯃꯥꯁꯤꯡ
ꯑꯁ ꯏꯁꯇꯦꯇꯁ ꯃꯌꯥꯝ ꯈꯨꯊꯝꯗꯣ ꯂꯣꯏꯔꯦ
ꯑꯧ ꯍꯦꯔꯣꯅꯤꯅ ꯍꯟꯗꯛ ꯏꯅ ꯏꯅ ꯏꯔꯦ ꯃꯁꯥ
ꯑ ꯃꯥꯗꯣ ꯍꯣꯏ ꯃꯥꯗꯣ ꯁꯦꯝꯃꯤꯔꯥ ꯏꯗꯤ ꯇꯧꯋꯦ ꯀꯔꯤ ꯇꯧꯕ꯭ꯔꯣ ꯐꯪꯗꯦꯕ ꯃꯥ ꯃꯥ ꯁꯨꯡꯛꯃꯥꯟ ꯃꯥꯟꯗꯦꯕ ꯑꯩꯁꯨ ꯃꯥꯜꯂꯦꯕ ꯑꯗꯨ ꯃꯥ ꯐꯣꯇꯣ ꯇꯤꯡ ꯊꯥꯒꯠꯄ ꯈꯨꯗꯤꯡ ꯑꯩ ꯍꯥꯏꯕꯗꯤ ꯂꯣꯏ ꯃꯥꯟꯅꯕꯗꯣ
ꯒꯥꯔꯤ ꯃꯅꯥꯛꯇꯒ ꯗꯥꯏꯔꯒ ꯏꯅꯛꯏ ꯅꯅꯥꯩꯔꯦ
ꯅꯪ ꯁꯕꯗ ꯁꯪꯕ꯭ꯔꯥ ꯑꯦ
ꯁꯦꯡ ꯃꯅꯦ
ꯉꯔꯥꯡ ꯉꯔꯥꯡ ꯚꯤꯗꯤꯑꯣ ꯀꯣꯜꯗꯗꯤ ꯁꯪꯗꯦꯅ ꯎꯗꯦꯅ
ꯑꯗꯣ ꯑ ꯅꯨꯡꯁꯥ ꯊꯣꯛꯇ꯭ꯔꯗꯤ ꯎꯔꯔꯣꯏ
ꯑꯁ ꯏ ꯄꯔꯣ ꯅꯪ ꯑꯗꯣ ꯅꯪ ꯀꯩꯅꯣ ꯁꯪꯉꯔꯣꯏ ꯑꯗꯨꯝ ꯑꯗꯨꯏ ꯑꯗꯨꯃꯥꯏꯅ ꯑꯗꯨꯝ ꯁꯪꯉꯒ ꯂꯥꯛꯈ꯭ꯔꯅꯤ
ꯑꯥ
ꯌꯦꯦꯡꯉꯒꯤ
ꯑꯥꯎ
ꯉ ꯑꯦ ꯌꯥꯝꯗ ꯅꯍꯥꯟ ꯃꯥ ꯐꯠꯇꯣ ꯑꯣꯕꯥ
ꯑꯩ ꯁꯨꯡꯁꯥ ꯊꯥꯖꯗꯦ ꯑꯦꯡꯕꯒꯤ ꯁꯨꯝꯐꯠ
ꯁꯔꯄ꯭ꯔꯥꯏꯁ ꯑꯣꯏꯅ ꯂꯥꯛꯇꯣꯏꯅꯤꯅꯦ ꯀꯔꯤꯅꯣ
ꯉꯝꯗꯤꯤ ꯀꯃ ꯀꯔ
ꯉꯝꯗ꯭ꯔꯗꯤ
ꯅꯠꯇ꯭ꯔꯒ ꯕ꯭ꯂꯦꯛ ꯁꯪꯒꯅꯤ ꯍꯥꯏ ꯍꯥꯏꯔꯛꯀꯅꯤꯀꯣ
ꯎꯝ ꯍꯥꯏꯔ ꯍꯥꯏꯔ ꯑꯟꯗ ꯀꯗꯤ ꯁꯔꯄ꯭ꯔꯁ
ꯁꯄ꯭ꯔꯥꯏꯁꯃꯥꯟꯗꯤꯦ ꯃꯥꯟꯗꯤꯦꯗꯉꯅ ꯎꯕ ꯃꯇꯝꯗ
ꯑꯗꯨꯗꯤ ꯑꯩꯅ ꯐꯖꯅ ꯎꯠꯇꯕꯒꯤꯅꯤ ꯑꯗꯨꯒ ꯅꯨꯡꯁꯥꯗ ꯊꯣꯛꯑꯗꯤ ꯌꯥꯝ ꯌꯥꯛꯄꯅꯦꯕ ꯀꯂꯔꯗꯣ
ꯑꯣꯍꯣ ꯀꯅꯥꯗꯩꯕꯤꯕ꯭ꯔꯥ
ꯑ ꯑꯥꯗ ꯁꯦꯂꯣꯟꯒ ꯆꯠꯂꯒ ꯇꯧꯕ
ꯀꯌꯥ ꯂꯧꯕ꯭ꯔꯥ
ꯋꯥꯟ ꯊꯥꯎꯖꯟ ꯐꯥꯏꯚ ꯍꯟꯗ꯭ꯔꯦꯠ ꯀꯂꯔꯁꯨ ꯀꯂꯔꯁꯨ ꯄꯨꯟꯕꯒꯤ
ꯁꯝꯁꯨ ꯇꯪ ꯀꯛꯄ꯭ꯔꯥ
ꯀꯥꯛꯇꯦ
ꯑꯗꯨꯗꯤ
ꯑꯗꯣ ꯀꯂꯔꯗꯣ ꯈꯔ ꯇꯥꯡꯕ ꯑꯣꯏꯕꯤꯒꯦꯀꯣ
ꯑꯣ ꯑꯣ ꯃꯤ ꯑꯅꯧꯕ ꯌꯥꯝ ꯂꯥꯛꯑꯦ
ꯑꯗ
ꯍꯣꯏ ꯍꯧꯖꯤꯛ ꯍꯧꯖꯤꯛ ꯑꯅꯧꯕ ꯂꯥꯛꯅꯈ꯭ꯔꯦ ꯉꯁꯥꯏꯁꯨꯀꯣ ꯑꯩꯈꯣꯏꯅ ꯂꯟꯁ ꯆꯥꯕ ꯃꯇꯝꯗ ꯅꯨꯄꯤ ꯑꯅꯤ ꯑꯅꯧꯕ ꯂꯥꯛꯑꯦꯕꯀꯣ ꯑꯗꯣ ꯑꯣꯏ ꯃꯌꯥꯝ ꯑꯗꯨꯒ ꯍꯧꯖꯤꯛꯁꯨ ꯑꯃꯨꯛ ꯂꯥꯛꯑꯦꯕ ꯃꯣꯏꯗꯣ
ꯑꯩꯗꯣ ꯑꯩꯒꯤ ꯃꯥꯡꯗꯅꯦ ꯅ ꯏꯝꯐꯥꯟꯒꯤ ꯃꯥꯡꯗ ꯃꯅꯤꯄꯨꯔ ꯃꯆꯥꯅꯦꯅ ꯌꯥꯝꯌꯥꯝꯅ ꯖꯨꯂꯥꯏꯗ ꯂꯥꯛ꯭ꯔꯝꯃꯦꯕ ꯑꯩꯅ ꯍꯣꯁꯇꯦꯜ ꯑꯩꯁꯨ ꯍꯜꯂꯛꯈ꯭ꯔꯦ ꯇꯧꯔꯒ ꯃꯁꯛ ꯊ ꯈꯨꯨꯌꯥ
ꯍꯣꯏ ꯖꯨꯂꯥꯏ
ꯑꯥ ꯃꯤ ꯍꯨꯏ ꯌꯥꯝꯗꯣ ꯑꯩ ꯑꯁ ꯍꯟꯗꯛꯀꯤꯁꯨꯨꯅꯤꯌꯥꯏꯁꯤꯡꯁꯦ ꯃꯁꯛ ꯈꯨꯊꯤ ꯀꯔꯤ ꯏ ꯃꯔ ꯉꯥꯏ ꯃꯥꯡꯗ
ꯍꯪꯒꯤ ꯃꯪꯗꯤ ꯆꯨꯝꯕ꯭ꯔꯥ ꯆꯨꯝꯗ꯭ꯔꯥ ꯔꯁ ꯍꯣꯏ ꯈꯪꯗꯦ ꯑꯗꯣ ꯀꯩꯅꯣ ꯑꯩꯈꯣꯏꯒꯤꯗꯤ ꯌꯥꯝꯗꯧ ꯃꯥꯜꯂꯦ ꯑꯃ ꯑꯩꯈꯣꯏꯒꯤ ꯅꯠꯇꯕ ꯑꯃꯗꯣ
ꯑ
ꯗꯧ ꯃꯥꯜꯂꯦ ꯑꯗꯨꯒ ꯑꯩꯈꯣꯏꯒꯤꯁꯦ
ꯍꯣꯏ ꯅꯥꯛꯇ꯭ꯔꯁꯨ ꯐ ꯍꯥꯏꯥꯅꯤ ꯅꯁꯤ ꯎ ꯃꯈꯀ ꯂꯩꯁ
ꯇꯜꯦꯒꯣ ꯌꯥꯝ
ꯎꯝ ꯑꯩ ꯁꯨꯡꯆꯪ ꯆꯪꯍꯟꯅꯤꯡꯗꯦ ꯃꯣꯏꯕꯨ
ꯗꯅꯦꯁ
ꯋꯥꯔꯦ ꯁꯤꯒꯨꯝꯕ ꯀꯣꯂꯦꯖꯇ ꯂꯥꯏꯕ ꯃꯍꯨꯠꯄꯨꯗꯤ ꯑꯇꯣꯞꯄꯗ ꯂꯥꯏꯕꯅ ꯍꯦꯟꯅ ꯐꯥꯔꯅꯤ ꯃꯣꯏ
ꯀꯔꯤ ꯀꯔꯤ ꯀꯣꯔꯁ ꯑꯣꯏꯕ꯭ꯔꯥ ꯈꯪꯗꯦ ꯃꯣꯏ ꯑꯅꯧꯕ ꯂꯥꯛꯄꯁꯤꯡꯁꯦ
ꯍꯣꯏꯒꯤ ꯕ꯭ꯂꯣꯛꯀꯨꯝꯕꯗꯁꯨ ꯃꯤ ꯈꯔꯗꯤ ꯂꯥꯛꯅꯤꯡꯉꯥꯏ ꯃꯥꯜꯂꯤ
ꯑꯩꯈꯣꯏꯒꯤ ꯕ꯭ꯂꯣꯛꯇꯅꯦꯕ
ꯍꯥꯏꯕꯗꯤ ꯑꯩꯈꯣꯏꯒꯤꯁꯨ ꯈꯔ ꯆꯠꯊꯣꯛꯈ꯭ꯔꯦ
ꯍꯣꯏ ꯍꯣꯏ ꯑꯣꯏꯔꯛꯀꯅꯤ ꯑꯗꯨꯕꯨ